ꯎꯝ
ꯀꯔꯤꯅꯣ
ꯂꯝꯕꯤꯗ ꯆꯠꯂꯤꯌꯦ
ꯆꯥꯛ ꯆꯥꯔꯛꯑꯕꯣ ꯀꯩꯖꯥꯡ ꯆꯥꯔꯛꯄ
ꯀꯔꯤ ꯌꯦꯟꯖꯥꯡ ꯅꯨꯡ ꯑꯗꯨꯕꯣ ꯀꯥꯡꯁꯣꯏ
ꯁꯥꯏꯟ ꯇꯧꯕꯤꯌꯣ ꯍꯥꯏꯒꯦ ꯇꯧ ꯁꯥꯏꯟ ꯅꯪꯒꯤ ꯇꯧꯗꯔ꯭ꯤꯕꯣ ꯑꯥ ꯇꯧ ꯋꯤꯅꯤꯒ ꯀꯩꯅꯣ ꯔꯣꯇꯤꯒꯁꯨ ꯃꯣꯏ ꯃꯣꯏꯒꯤ ꯂꯧ ꯆꯠꯈꯤꯕꯅꯦꯕ ꯑꯗꯨꯒ ꯆꯠꯉꯛꯀꯦꯅ ꯍꯣꯏ ꯁꯥꯔ
ꯇꯧꯍꯜꯂꯣ ꯇꯧꯍꯜꯂꯣ
ꯇꯍꯣꯡꯒꯦ ꯇꯍꯣꯡꯒꯦ
ꯇꯍꯜꯂꯣ ꯇꯍꯜꯂꯣ ꯇꯥꯟꯖ ꯆꯅ ꯂꯥꯛꯑꯦ
ꯌꯦꯁ ꯑꯩꯗꯤ ꯉꯔ ꯆꯥꯉꯩꯗꯤ ꯂꯩꯇꯕ꯭ꯔꯥ ꯍꯥꯏꯅ ꯈꯜꯂꯨꯕꯗ ꯂꯩꯔꯝꯃꯤ ꯉꯁꯥꯏꯅ ꯆꯪꯒ ꯇꯧꯔꯝꯃꯣꯏꯗ꯭ꯔꯥ
ꯑꯗꯨꯅꯦ ꯍꯥꯏ
ꯑꯗꯨꯅꯤ ꯑꯠꯇꯦꯕ ꯑꯩꯅꯒꯤ ꯍꯖꯤꯛꯀꯤ ꯋꯥꯔꯤ ꯈꯨꯁꯂꯗ ꯆꯥꯛ ꯍꯖꯤꯛ ꯀꯤ ꯋꯥꯔꯤ ꯈꯨꯁꯥꯟꯅꯗꯨꯗ ꯑꯩꯅ ꯆꯥꯛ ꯆꯥꯔꯕꯣ ꯀꯩꯏꯖꯥꯡ ꯆꯥꯔꯕ ꯀꯥꯏ ꯍꯪꯕꯗꯣ ꯑ
ꯎꯒꯤꯕ꯭ꯔꯥ
ꯍꯥ ꯑꯥ ꯇꯥꯔꯝꯅꯤ ꯍꯥꯏꯕ ꯑꯩꯁꯤꯗ ꯇꯞꯅ ꯉꯥꯡꯉꯤꯁꯦ
ꯎꯝ
ꯌꯥꯝ ꯀꯟꯅ ꯅꯣꯛꯂꯛꯀꯅꯣ
ꯇꯥꯕꯔ꯭
ꯇꯥꯏ ꯃꯣꯏ ꯃꯣꯏꯖꯦ ꯆꯥ ꯊꯛꯄ ꯆꯠꯂꯤ ꯃꯥꯜꯂꯦ
ꯃꯥꯅꯦ ꯌꯥꯎꯔꯨꯖꯤꯔꯥ
ꯌꯥꯎꯔꯤꯁꯤꯗ ꯁꯥꯔ ꯑꯥ ꯁꯨꯃꯥꯏ ꯁꯨꯃꯥꯏꯅ ꯇꯧꯕꯅꯦ ꯁꯥꯔ ꯑꯩꯁꯦ ꯃꯈꯥ ꯁꯥꯏꯅ ꯇꯧꯔꯒꯦ ꯈꯜꯂꯤ ꯑꯩꯁꯦ ꯃꯔꯝꯗ ꯂꯦꯛꯅ ꯁꯤ ꯁꯤ ꯄꯥꯕ ꯀꯥꯏꯅ
ꯎꯝ ꯍꯣꯏꯅꯦꯍꯦ ꯑꯗꯣ ꯍꯥꯏꯔꯒ ꯑꯩꯁꯨ ꯊꯥꯖꯤꯜꯂꯒꯦ ꯒꯦ ꯑꯗꯨ ꯀꯥꯟꯗ ꯑꯦꯛꯖꯥꯝꯗꯣ ꯊꯥꯅꯕ ꯑꯦꯟꯇ꯭ꯔꯥꯟꯁꯇꯣ
ꯑꯗꯨꯗꯤ ꯑꯩꯅ ꯍꯥꯏꯕꯃꯥ ꯑꯃ ꯔꯤꯅ꯭ꯌꯨ ꯇꯧꯕꯩꯗꯣ
ꯎꯝ
ꯃꯇꯝ ꯌꯧꯔꯝꯃꯅꯤꯕ ꯔꯤꯅ꯭ꯌꯨ ꯇꯧꯕꯒꯤ
ꯀꯔꯝꯕꯅꯣ
ꯑꯁ ꯑꯅꯤꯃꯛ ꯑꯣ ꯕꯤ ꯁꯤꯁꯨ ꯅꯪꯒꯤꯅ ꯑꯣ ꯕꯤ ꯁꯤ ꯑꯩꯒꯤꯅ ꯑꯦ ꯁꯤ ꯑꯗꯨꯗꯒꯤ ꯏꯟꯀꯝ ꯌꯧꯈꯔꯦ ꯍꯥꯏꯕ ꯑꯗꯨꯗꯨꯅ ꯃꯣꯏꯅ ꯆꯍꯤ ꯑꯃ ꯑꯣꯏꯅꯁꯨ ꯊꯥꯎꯍꯧꯕꯅꯦ ꯍꯥꯏꯗꯤ ꯑꯩꯈꯣꯏꯒꯤ ꯔꯤꯅ꯭ꯌꯨ ꯇꯧꯔꯤꯕ ꯄꯣꯠꯇꯣ ꯆꯍꯤ ꯑꯃꯒꯤ ꯃꯃꯥꯡꯗ ꯇꯣꯕꯍ ꯑꯣꯏꯣ ꯈꯣꯠꯂꯣ ꯑꯩ ꯆꯍꯤ ꯑꯃ ꯐꯥꯗ꯭ꯔꯤꯕ ꯑꯣꯏꯣ ꯈꯣꯠꯂꯣ ꯍꯥꯏꯕꯅꯦꯕ ꯑꯗꯣ ꯑꯩꯈꯣꯏ ꯆꯍꯤ ꯐꯥꯔꯝꯈꯤꯔꯣꯏꯅꯦ
ꯄꯥꯝꯃꯤ ꯅꯠꯇ꯭ꯔꯥ
ꯑꯩꯈꯣꯏ ꯆꯍꯤ ꯐꯥꯔꯝꯈꯤꯔꯣꯏꯌꯦ ꯑꯩꯈꯣꯏ ꯃꯃꯥꯡꯒꯤ ꯁ꯭ꯀꯨꯜꯁꯨ ꯊꯥꯖꯤꯟꯕꯩ ꯇꯧꯕꯗꯣ ꯅꯕꯦꯝꯕꯔ ꯑꯣꯛꯇꯣꯕꯔꯗ ꯇꯧꯕꯅꯤꯅ ꯆꯍꯤ ꯐꯥꯗ꯭ꯔꯤꯁꯤꯅꯗꯣ
ꯌꯥꯔꯝꯕꯁꯨ ꯌꯥꯏ
ꯌꯥꯔꯝꯕꯁꯨ ꯌꯥꯏꯅ ꯌꯦꯡꯉꯁꯤ ꯌꯥꯔꯝꯃꯗꯤ ꯑꯗꯨꯝ ꯇꯧꯔꯁꯤ ꯌꯥ ꯖꯒꯅ ꯑꯃꯃꯨꯛ ꯇꯧꯔꯁꯨ
ꯍꯣꯏ ꯌꯥꯗ꯭ꯔꯒꯅ ꯑꯃ ꯊꯤꯔꯁꯤꯦ ꯑꯩꯌꯦ ꯑꯗꯨꯗ ꯎꯀꯥꯏ ꯊꯝꯒꯅꯕꯨ ꯈꯪꯗ꯭ꯔꯤ ꯃꯥꯏ ꯏꯁꯀꯣꯂꯥꯔꯁꯤꯞ ꯊꯥꯖꯤꯟꯕꯩꯗꯨꯗ ꯆꯪꯉꯒ ꯗꯥꯎꯟꯂꯣꯗ ꯇꯧꯕ ꯌꯥꯗꯥꯏꯅꯦ
ꯌꯥꯔꯅꯤ ꯑꯩ ꯁ ꯑꯝꯇ ꯌꯦꯡꯉꯨꯁꯤ ꯑꯩꯗꯤ ꯑꯩꯗꯤ ꯑꯩꯒꯤ ꯀꯥꯗ ꯂꯩꯕꯅꯦ ꯑꯩ ꯇꯦꯕꯜꯗꯣ
ꯌꯦ ꯃꯗꯨꯒ ꯗ ꯃꯇꯝꯗꯣ ꯌꯥꯔ ꯇꯥꯔꯗꯤ ꯑꯗꯨꯝ ꯊꯥꯖꯤꯟꯈ꯭ꯔꯦ ꯃꯤ ꯂꯩꯕ꯭ꯔꯣ ꯊꯥꯖꯤꯟꯐꯝ
ꯊꯥꯖꯟꯐꯝꯝ ꯂꯩꯇꯦ ꯑꯣꯟꯂꯥꯏꯟꯗ ꯀꯩꯅꯣꯗ ꯃꯥꯒꯤ ꯁꯥꯏꯠ ꯑꯩꯈꯣꯏꯒꯤ ꯁꯤꯒꯤ ꯑꯦꯝ ꯌꯨꯒꯤ ꯁꯥꯏꯠꯇꯣ
ꯎꯝ
ꯑꯗꯨꯗ ꯆꯪꯉ ꯇꯧꯗꯣꯏꯅꯤ ꯃꯥꯥꯏꯒꯤꯅꯦ ꯈꯪꯕ꯭ꯔꯅ ꯍꯥꯏꯅꯤꯡꯉꯤꯁꯦ ꯃꯥꯗꯣ ꯑꯩꯈꯣꯏ ꯁꯤꯒꯤ ꯋꯦꯕꯁꯥꯏꯠꯇꯨꯗ ꯀꯩꯅꯣ ꯌꯥꯎꯔꯒ ꯂꯩꯕꯅꯦꯕ ꯃꯥꯒꯤꯗꯣ
ꯎꯝ ꯍꯁꯦ ꯑꯗꯨꯗꯤ ꯇꯔꯁꯦ ꯑꯦꯛꯖꯥ ꯅꯨꯡꯖꯥꯒꯗ ꯈꯔ ꯊꯥꯗꯅ
ꯎꯝ
ꯌꯦ
ꯎ ꯑꯗꯨ ꯑꯗꯣ ꯂꯩ ꯈ ꯄ ꯇꯗꯤ ꯇꯔꯍꯦ ꯃꯤꯁꯨ ꯌꯥꯝ ꯌꯥꯝꯗꯤꯦ ꯂꯧꯔꯤꯗꯣ ꯃꯤ ꯌꯥꯝꯗꯦꯕ ꯂꯧꯔꯤꯗꯣ
ꯑꯗꯨꯅꯦ ꯌꯥꯝꯗꯕꯅꯤꯅ ꯆꯥꯟꯁꯇꯣ ꯅꯦꯝꯃꯦ ꯍꯥꯏꯕ
ꯎꯝ ꯃꯤ ꯌꯥꯝꯗꯦꯕ ꯑꯗꯨꯅ ꯃꯤꯅꯤ ꯃꯌꯥꯝ ꯊꯥꯖꯤꯜꯂꯛꯀꯅꯤꯅ
ꯑꯗꯨꯅꯤ ꯐꯪꯗꯧꯕ ꯃꯥꯥꯟꯗꯤꯦ
ꯑꯗꯨꯅꯗꯤ ꯈꯔ ꯄꯥꯗꯕ ꯌꯥꯔꯦ ꯌꯥꯔꯦ ꯑꯩ ꯅꯣꯏ ꯐꯪꯔ ꯑꯩ ꯐꯪꯍꯧꯗ꯭ꯔꯗꯤ ꯅꯣꯏ ꯐꯨꯗꯣꯏꯅꯦ ꯑꯣꯏꯅ
ꯏꯁꯤ ꯐꯪꯅꯤꯕꯅꯪ
ꯎꯝ ꯅꯨꯄꯤꯒꯤꯗꯤ ꯁꯤ ꯊꯥꯔ ꯀꯩꯅꯣ ꯄꯥꯔꯁꯦꯟ ꯑꯃꯁꯨ ꯀꯩꯅꯣ ꯇꯧꯋꯦ ꯍꯥꯏꯕꯅꯤ
ꯀꯔꯤ
ꯔꯤꯖꯥꯕꯗꯦꯕ ꯅꯨꯄꯤꯒꯤ ꯊꯥꯔꯇꯤ ꯄꯥꯔꯁꯦꯟ ꯑꯥ
ꯌꯦꯡ ꯆꯠꯂꯁꯤ
ꯍꯣꯔꯛꯇ ꯍꯣꯔ ꯍꯦꯛꯇ ꯊꯥꯖꯤꯜꯂꯨꯔꯁꯦ
ꯍꯣꯏ ꯍꯣꯔꯦꯟ ꯍꯦꯛꯇ ꯇꯧꯔꯁꯦ ꯑꯐꯕ ꯊꯕꯛꯇꯤ ꯁꯤꯟꯊꯕ ꯇꯧꯑꯣꯏꯗꯦ
ꯇꯍꯣꯏꯗꯦ ꯀꯕꯅꯁꯨ ꯑꯩꯅ ꯂꯥꯛꯈꯤꯅꯨ ꯈꯣꯠꯈꯤꯅꯨ ꯑꯗꯨꯝ ꯂꯩꯀꯣ ꯈꯣꯠꯀꯣ ꯍꯥꯏꯌꯦꯕ ꯑꯗꯨꯒ ꯅꯪꯒꯤ ꯇꯧꯕ ꯌꯥꯕ ꯀꯥꯟꯅꯕ ꯌꯥꯕ ꯂꯥꯏꯔꯤꯛ ꯄꯥꯕ ꯌꯥꯕ ꯌꯥꯎꯕ ꯌꯥꯕ ꯌꯥꯎꯁꯜꯂꯒ ꯂꯩꯀꯣ ꯈꯣꯠꯀꯣ ꯍꯥꯏꯌꯦꯕ ꯑꯩꯗꯣ
ꯎꯝ
ꯌꯨꯝꯗ ꯂꯥꯛꯀꯅꯨ ꯍꯥꯏꯌꯦꯕ
ꯍꯥꯏ ꯀꯔꯤ ꯌꯨꯝꯗ ꯂꯩꯇꯥꯥꯔꯗꯤ ꯑꯗꯨꯝ
ꯑꯥꯁꯦꯡꯕꯁꯨꯅꯦ ꯌꯨꯝꯗ ꯌꯨꯝꯗ ꯂꯩꯕꯁꯦ ꯄꯪꯁꯤꯜꯂꯦ ꯍꯥꯏꯕ ꯃꯄꯥꯟ ꯊꯣꯛꯂꯛꯑꯒꯅ ꯃꯤꯅꯥ ꯈꯔ ꯁꯤꯡꯗ꯭ꯔꯣ ꯑꯥꯡ ꯊꯣꯛꯂꯛꯄ ꯍꯥꯏꯔ ꯀꯣꯏꯌꯥ ꯆꯠꯄꯒꯤ ꯋꯥ ꯅꯠꯇꯕ ꯍꯥꯏꯗꯤ ꯃꯌꯥꯝ ꯄꯨꯜꯂꯒ ꯋꯥꯔꯤ ꯋꯥꯇꯥꯏ ꯇꯧꯔꯒꯗꯤ ꯅꯪꯅ ꯑꯩꯅ ꯈꯪꯗꯕꯗꯣ ꯅꯪꯅ ꯈꯪꯉꯝꯕ ꯌꯥꯏ ꯅꯪꯅ ꯈꯪꯗꯕ ꯑꯩꯅ ꯈꯪꯉꯝꯕ ꯌꯥꯏ ꯑꯗꯨꯝ ꯍꯥꯏꯗꯤ ꯋꯥꯔꯤ ꯋꯥꯋꯇꯥꯏ ꯁꯥꯇꯣꯛꯅꯔꯒ ꯂꯥꯏꯔꯤꯛꯇ ꯄꯥꯔꯁꯨ ꯑꯗꯨ ꯑꯗꯥꯗ ꯍꯥꯏꯅꯔꯁꯨ ꯈꯪꯉꯤꯗꯅ ꯃꯤ ꯈꯔ ꯁꯤꯡꯉꯤꯗꯅ ꯌꯨꯝꯗ ꯑꯗꯨ ꯑꯗꯨꯝ ꯂꯩꯔꯗꯤ ꯆꯥꯛ ꯈꯔ ꯆꯥ ꯈꯔ ꯇꯨꯝ ꯑꯃ ꯍꯧꯒꯠꯂꯛ ꯑꯗꯨꯗ ꯃꯥꯥꯏꯅꯦꯗ ꯑꯣꯏꯍ
ꯅꯣꯡꯃꯒꯤ ꯁꯣꯏꯗ ꯌꯥꯗꯕ ꯈꯔ ꯇꯧꯔꯒ ꯄꯪꯂꯩ ꯂꯩꯕ
ꯎꯝ ꯑꯗꯨꯃꯥꯏꯅ ꯇꯧꯋꯤ ꯑꯗꯨꯅ ꯌꯨꯝꯗꯒꯤ ꯊꯔꯥ ꯇꯧꯕꯅꯗꯤ
ꯑꯗꯨꯝ ꯂꯩꯔꯣ ꯊꯥ ꯃꯥꯄꯜꯅꯤꯅ
ꯆꯍꯤꯒꯤꯗ ꯑꯣꯏꯅ ꯇꯧꯕꯅ ꯐꯔꯥ ꯆꯍꯤꯒꯤꯗ ꯑꯣꯏꯅ ꯌꯥꯎꯁꯤꯔꯥ ꯈꯜꯂꯦꯅꯦ ꯑꯩꯗꯤ
ꯆꯍꯤ ꯑꯃꯒꯤꯗꯨꯗ ꯇꯝꯃꯤꯗꯨꯣ ꯇꯧꯔꯀꯥꯟꯗ ꯑꯦꯁꯦꯁꯤ ꯊꯥꯕ ꯌꯥꯒꯗ꯭ꯔꯥ
ꯌꯥꯏ ꯀꯩꯅꯣ
ꯃꯥꯟꯅꯔꯛꯀꯗ꯭ꯔꯣ ꯇꯝꯃꯤꯗ
ꯌꯦ ꯑꯃꯅ ꯑꯃꯒꯤꯅꯦ ꯑꯃꯅ ꯑꯃꯒꯤꯅꯦ
ꯑꯗꯣ ꯑꯩꯅ ꯍꯥꯏꯗꯤ ꯄꯣꯔꯁꯟꯗꯨꯗꯤ ꯑꯦꯁ ꯑꯦꯁ ꯁꯤꯒꯤ ꯆꯝꯕꯗꯨꯅꯗꯤ ꯐꯩꯗꯅ
ꯐꯩꯌꯦ ꯑꯗꯨꯕꯨꯗꯤꯗꯣ ꯀꯩꯅꯣ ꯍꯥꯏꯗꯤ ꯑꯗꯣ ꯑꯃꯗꯨꯅꯗꯤ ꯗ꯭ꯌꯨꯔꯦꯁꯟꯗꯨ ꯁꯥꯡꯕ ꯍꯦꯜꯂꯤꯗꯨꯅ ꯃꯇꯝꯗꯣ ꯑꯗꯨꯅ ꯑꯗꯨꯗꯣ ꯑꯩꯅ ꯇꯧꯅꯤꯡꯕ ꯍꯥꯏ
ꯗꯨꯔꯦꯁꯟ ꯗ꯭ꯌꯨꯔꯦꯁꯟ ꯁꯥꯡꯕꯗꯣ ꯅꯪ ꯃꯊꯪꯗ ꯇꯧꯔꯣ ꯒꯤꯙꯥꯟ ꯇꯋꯥꯔꯁꯤ ꯀꯥꯏꯅ
ꯑꯗꯨꯣ ꯏꯕꯦꯝ ꯑꯃ ꯁꯤꯠꯇꯤ ꯑꯃꯗꯨꯅ ꯌꯥꯝꯃꯦ ꯑꯃꯗꯨꯅ ꯄꯤꯛꯑ ꯑꯃꯗꯨꯅ ꯁꯚꯦꯟꯇꯤ ꯑꯃꯅ ꯊꯥꯔꯇꯤ ꯇꯅꯤ
ꯑꯃꯗꯨꯅ ꯌꯥꯝꯃꯦ ꯑꯃꯗꯨꯅ ꯌꯥꯝꯃꯦ ꯍꯥꯏꯖꯤꯛ ꯀꯌꯥꯝ ꯌꯥꯝꯃꯤꯅꯣ ꯀꯩꯅꯣ ꯁꯤꯠ ꯁꯤꯠ ꯌꯥꯝꯕꯩ ꯋꯥꯔꯤꯔꯥ ꯍꯥꯥ
ꯀꯩ ꯍꯥꯏꯅꯣ ꯇꯥꯕ꯭ꯔꯣ
ꯇꯥꯗ꯭ꯔꯣ ꯑꯩ ꯍꯥꯏ ꯇꯥꯏ
ꯇꯥꯏꯌꯦ ꯇꯥꯏꯌꯦ
ꯇꯥꯅꯤ
ꯃꯣꯏꯅ
ꯀꯔꯤ
ꯃꯣꯏꯅ ꯂꯥꯡꯁꯤꯜꯂꯛꯄꯩꯅꯦ ꯍꯥꯏꯕ
ꯆꯠꯊꯣꯛꯑꯣ ꯑꯆꯤꯛꯄ ꯃꯐꯝꯗ ꯂꯩꯌꯣ
ꯆꯠꯂꯦ ꯑꯆꯤꯛꯄ ꯃꯐꯝꯗ
ꯀꯣꯝꯕꯤꯔꯩ ꯁꯥꯠꯐꯝꯘ
ꯁꯝꯁꯦ ꯐ꯭ꯔꯤꯁ ꯑꯣꯏꯔꯦ ꯍꯥꯏꯕ ꯑꯩ ꯁꯝ ꯍꯟꯗꯛꯀꯤ ꯀꯂꯔ ꯀꯂꯔ ꯑꯝꯇꯪ ꯇꯩꯗꯕ ꯌꯥꯔꯔꯣꯏ
ꯑꯥꯏꯁ ꯆꯥꯅꯤꯡꯉꯦ
ꯅꯪ ꯅꯪ ꯐ꯭ꯔꯤꯖ ꯃꯅꯨꯡꯗ ꯍꯥꯞꯄ ꯊꯝꯃꯔꯣ
ꯊꯝꯃꯣ
ꯐ꯭ꯔꯤꯖ ꯃꯅꯨꯡꯗ ꯂꯣꯟꯁꯤꯜꯂꯒ ꯑ ꯊꯝꯕ ꯌꯥꯅꯤꯅ ꯆꯟꯅꯤ
ꯊꯝꯃꯣ ꯑꯗꯨꯅ ꯃꯇꯤꯛ ꯆꯥꯔꯅꯤ ꯍꯥꯏꯕ ꯑꯥꯏꯁ ꯆꯥꯅꯤꯡꯉꯦ ꯍꯥꯏꯕ
ꯆꯥꯅꯤꯡꯅꯤ ꯅꯪ ꯑꯩꯗꯤ ꯆꯥꯛꯁꯨ ꯂꯥꯝꯕ ꯐꯥꯎꯗꯦ ꯃꯣꯏ ꯆꯨꯖꯥꯛꯇꯣ ꯁ꯭ꯋꯤꯠ ꯀꯣꯔꯟꯗꯨ ꯍꯥꯎꯋꯦꯕꯀꯣ ꯑꯗꯨꯝ ꯑꯩꯗꯤ ꯆꯥꯏꯕ ꯉꯔꯥꯡ ꯅꯨꯡꯗꯥꯡꯁꯨ ꯆꯥꯏ ꯉꯁꯥꯏ ꯃꯥꯏꯕ ꯑꯗꯣ ꯄꯨꯛꯁꯨ ꯊꯜꯂꯒ ꯍꯥꯏꯗꯤ ꯀꯥꯟꯅꯕꯁꯨ ꯑꯣꯏ ꯑꯗꯨ ꯆꯥ ꯍꯥꯎꯋꯦ ꯆꯥꯛ ꯆꯥꯅꯤꯡꯉꯦ
ꯎꯝ ꯆꯥꯛ ꯆꯥꯅꯤꯡꯗꯦ ꯍꯥꯏꯔꯝꯃ ꯆꯥꯛ ꯆꯅꯤꯡꯉꯦ ꯌꯦꯅꯦ ꯂꯥꯁꯇꯥ
ꯅꯠꯇꯦ ꯍꯦꯟꯖꯥꯡꯗꯣ ꯑꯍꯥꯎꯕ ꯑꯃ ꯊꯣꯡꯉꯥ ꯆꯥꯅꯤꯡꯕ ꯊꯤꯕꯣꯡꯖꯦ ꯌꯥꯝ ꯂꯎꯋꯦ ꯍꯥꯏꯕ ꯑꯩ ꯁꯦꯝꯕꯩꯅꯤ ꯑꯩ ꯌꯥꯔꯔꯣꯏ ꯊꯤꯕꯣꯡ ꯋꯔꯛꯇꯕ ꯌꯥꯔꯔꯣꯏ
ꯁꯧꯒꯔꯤ ꯊꯣꯡꯉ ꯆꯥꯎ
ꯋꯦꯠꯈꯥ ꯇꯥꯍꯟꯒꯦ ꯋꯦꯠ ꯈꯔ ꯇꯥꯍꯟꯗꯕ ꯌꯥꯔꯔꯣꯏ
ꯁꯧꯒ꯭ꯔꯤ ꯊꯣꯡꯉꯒ ꯆꯥꯋꯣ
ꯑꯁ ꯏꯟꯖꯥꯡꯁꯦ ꯄꯠꯂ ꯂꯩꯔꯝꯃꯅꯤ ꯑꯗ
ꯑꯣꯖꯥ ꯑꯃꯗꯨꯕꯨ ꯂꯥꯛ ꯇꯣꯏꯖꯥꯜꯂꯣ ꯍꯥꯏꯕ
ꯑꯗꯨꯗꯤ ꯅꯪ ꯑꯃꯗꯣ ꯌꯥꯎꯔꯗꯤ ꯅꯪ ꯍꯣꯁꯇꯦꯜ ꯂꯩꯅꯤꯡꯗ꯭ꯔꯣ
ꯈꯪꯗꯦ ꯍꯣꯁꯇꯦꯜ ꯍꯥꯏꯕꯗꯤ ꯌꯥꯔꯣꯏ ꯑꯩ ꯑꯥꯗ ꯑꯉꯥꯡꯒꯩ ꯂꯩꯔꯤꯕꯅꯤꯅ ꯍꯣꯏ ꯃꯣꯏ ꯃꯣꯏꯒꯤ ꯀ꯭ꯂꯥꯁꯇꯣ ꯄꯨꯡ ꯀꯌꯥꯗꯩꯩ ꯍꯧꯒꯦ
ꯈꯪꯗꯤꯌꯦ ꯑꯗꯨꯗꯤ ꯃꯣꯏꯒꯤꯗꯤ ꯑꯦꯛꯖꯥꯝꯒꯗꯨꯅ ꯎꯝ ꯃꯣꯏꯒꯤꯗꯤꯅꯦ ꯑꯦꯛꯖꯥꯝꯒ ꯂꯣꯢꯔ ꯅꯨꯃꯤꯠꯇꯨꯗ ꯇꯧꯔꯒ ꯅꯨꯃꯤꯠꯇꯨꯗ ꯑꯗꯨꯝ ꯍꯥꯏꯗꯣꯛꯄꯤꯅꯤꯀꯣ ꯊꯧꯔꯤꯗꯣ
ꯑꯣ ꯑꯗꯨꯅꯁꯨ ꯐꯩꯔ
ꯅꯊꯦꯁꯇ ꯄ
ꯑꯗꯣ ꯑꯦꯝ ꯁꯤ ꯀ꯭ꯌꯨ ꯉꯥꯛꯇ ꯅꯠꯇ꯭ꯔꯣ
ꯆꯤ ꯇꯨ ꯉ ꯃꯇꯝꯔꯦ
ꯈꯑ ꯑꯇ ꯈꯆꯆꯥꯗꯗꯣꯏ
ꯑꯩꯣꯏ ꯑꯩꯅ ꯈꯨꯠꯃꯩ ꯅꯠꯇ꯭ꯔꯒ ꯏꯔꯖꯥ ꯇꯧꯔꯒ ꯁꯧꯀꯟꯅꯤꯡꯉꯒꯤ ꯇꯥꯏꯞꯇꯣ ꯁꯨꯝ
ꯈꯠꯇ ꯈꯠꯇꯔꯂ ꯑꯣꯏ ꯌꯥ
ꯃꯥ ꯀꯣꯠꯇ ꯈꯠꯆ ꯇꯗꯣ
ꯗꯎꯔꯔ ꯌꯥꯔꯗ꯭ꯔꯥ ꯃꯥꯥꯏ ꯑꯗꯣ ꯃꯣꯏꯅ ꯑꯗꯨꯗ ꯕꯦꯡ ꯕꯀꯤꯡꯒꯤ ꯌꯥꯎꯔꯤꯗꯣ ꯑꯗꯨꯒꯤ ꯕꯦꯡꯀꯤ ꯊꯕꯛꯇꯣ ꯇꯧ ꯇꯥꯔꯗꯤ ꯑꯗꯨꯝ ꯄꯣꯁꯇꯤꯡꯗꯣ ꯃꯅꯤꯄꯨꯔꯗ ꯇꯥꯕꯁꯨ ꯌꯥꯎꯔꯛꯀꯅꯤꯅ ꯇꯧꯔꯣꯏ ꯊꯔꯣ ꯃꯅꯤꯄꯨꯔꯒꯤ ꯑꯅꯝꯕ ꯑꯣꯏꯔꯣꯏꯗ ꯆ ꯑꯩꯈꯣꯏꯁꯦ ꯊꯥꯕꯅꯤꯅ
ꯀꯔꯤꯅꯣ ꯕꯦꯡꯀꯤꯡꯒꯤ ꯍꯥꯏꯗꯤ ꯑꯗꯨꯝ ꯑꯦꯁ ꯕꯤ ꯑꯥꯏꯒ ꯂꯩꯔꯤꯕ ꯕꯦꯡ ꯃꯌꯥꯝ
ꯑꯗꯣ ꯁꯤ ꯁ꯭ꯋꯥꯏ ꯖꯒꯥꯗ ꯄꯤꯔꯛꯇ ꯑꯗꯨꯏꯅ ꯇ꯭ꯔꯥꯕ ꯑꯗꯨꯝ
ꯄꯤꯔꯛꯎꯏ ꯀꯔꯤꯅꯣ ꯈꯪꯗꯣ ꯈꯣꯏꯅꯅꯕ ꯑꯦ ꯅꯪ ꯉꯥꯎꯅꯕ ꯃꯥꯥꯛꯂꯦ ꯅꯪ ꯀꯣ ꯅꯪ ꯉꯥꯎꯔꯝꯕ ꯃꯈꯜꯦ ꯅꯪ ꯅꯪ ꯒ꯭ꯌꯥꯟ ꯇꯥꯗ꯭ꯔꯦ ꯍꯧꯖꯤꯛꯀꯤꯗꯨꯗꯤ ꯃꯃꯤꯡꯅꯦ ꯍꯥꯏꯕ ꯃꯃꯤꯡ ꯑꯦꯛꯖꯥꯝ ꯃꯃꯤꯡꯗꯣ ꯍꯥꯏꯗꯤ ꯁꯤꯗ ꯇꯧꯗꯣꯔꯤꯁꯦ ꯑꯃꯗꯨꯅ ꯌꯨ ꯄꯤ ꯑꯦꯁ ꯁꯤ ꯑꯦꯝ ꯄꯤ ꯑꯦꯁ ꯁꯤ ꯍꯥꯏꯗ꯭ꯔꯣ ꯑꯃꯅ ꯑꯦꯁ ꯑꯦꯁ ꯁꯤ ꯁꯤ ꯕꯦꯡꯀꯤꯡꯒꯤ ꯀꯩꯀꯩ ꯊꯥ ꯕꯦꯡꯀꯤꯡ ꯍꯥꯏꯔꯒ ꯂꯣꯏꯅ ꯕꯦꯡꯀꯤꯡ ꯄꯨꯝꯅꯃꯛ ꯂꯣꯏꯅ ꯆꯤꯡꯈ꯭ꯔꯦ ꯑꯗꯨꯗ ꯊꯥꯕꯗ ꯆꯦ ꯊꯥꯕꯗ ꯆꯪꯒꯗꯕ ꯍꯥꯏꯗꯤ ꯑꯩꯈꯣꯏꯅ ꯄꯥꯒꯗꯕꯁꯤꯡꯅ ꯃꯣꯏꯅ ꯇꯥꯛꯄꯤꯅꯤ ꯍꯥꯏꯕ ꯈꯛꯇ
ꯍꯣꯏ ꯕꯥ ꯑꯩꯅ ꯍꯥꯏꯁꯦ ꯑꯦꯛꯖꯥꯝꯗ ꯊꯥꯔꯦ ꯈꯜꯂꯣ ꯈꯜꯂꯦ ꯈꯜꯂꯣꯕ
ꯎꯝ
ꯑ ꯃꯣꯏꯅ ꯊꯕꯛ ꯄꯤꯔꯛꯄꯁꯦ ꯀꯗꯥꯏ ꯖꯒꯥꯥ ꯀꯩ ꯂꯝꯗ ꯄꯤꯔꯛꯇꯣꯏꯅꯣ ꯍꯥꯏꯕꯅꯤꯗ
ꯊꯕꯛ ꯄꯤꯔꯛꯄꯣꯏ ꯊꯕꯛ ꯄꯤꯔꯛꯎꯏꯌꯦꯀꯣ ꯀꯔꯤ ꯊꯕꯛ ꯑꯇꯣꯞꯄ ꯅꯠꯇꯦ ꯑꯩꯈꯣꯏꯅ ꯊꯥꯒꯤ ꯊꯕꯛ ꯊꯥꯕꯒꯤ ꯊꯕꯛ ꯅꯠꯇꯦ ꯀꯣꯆꯤꯡ ꯌꯥꯎꯕꯒꯤ ꯊꯕꯛꯅꯤ
ꯑꯩꯅ ꯍꯥꯏꯗꯤ ꯑꯗꯨ ꯀꯣꯆꯤꯡ ꯌꯥꯎꯔꯅꯤꯗꯅ ꯀꯣꯆꯤꯡ ꯌꯥꯎꯔ ꯂꯣꯏꯔꯒ ꯊꯥꯕ ꯋꯥꯔꯤꯅꯤ ꯉꯥꯊꯣꯏ
ꯑꯣ ꯑꯁ ꯅꯪꯗ ꯋꯥ ꯈꯜꯖꯦ ꯑꯥ ꯌꯧꯈ꯭ꯔꯦꯅꯦ
ꯍꯣꯏ
ꯋꯥꯈꯜꯗꯣ ꯑꯝꯇꯪꯪ ꯑꯝꯇꯪ ꯑꯝꯇꯪ ꯀꯨꯜ ꯁꯥꯏꯗ ꯑꯝꯇ ꯂꯩꯌꯨꯁꯦ ꯑ ꯅꯦ ꯇꯥꯈꯤꯁꯦ ꯑꯝꯇ ꯑꯝꯇꯪ ꯍꯜꯂꯣ ꯋꯥꯔꯤꯗꯣ ꯑꯝꯇ ꯂꯤꯌꯨ ꯔꯤꯚꯥꯏꯟ ꯇꯧꯔꯣ ꯔꯤꯚꯥꯏꯟ ꯅꯪꯒꯤꯗꯣ ꯑꯥ ꯌꯧꯈ꯭ꯔꯦꯕ ꯍꯥꯏꯒꯦ ꯀꯔꯤꯅꯣ ꯏꯁ ꯌꯥꯝ ꯉꯥꯏ ꯍꯥꯏꯔꯣꯏꯅ ꯑꯗꯣ ꯌꯥꯔꯦ ꯊꯝꯃꯣ ꯌꯥꯔꯦ ꯊꯝꯃꯣ ꯌꯥꯔꯦ ꯍꯣꯔꯦꯟ ꯍꯥꯏꯒꯦ ꯎꯝ ꯑꯩ ꯑꯩ ꯑꯃꯨꯛ ꯇꯧꯔꯛꯀꯦꯗꯣ ꯍꯣꯏ
ꯍꯣ ꯍꯣ